ꯇꯥ
ꯎꯝ ꯑꯗꯨꯦ ꯅꯨꯃꯤꯠꯇꯥ ꯎꯝ ꯑꯗꯨ ꯅꯨꯃꯤꯠꯇꯣ
ꯑꯥ
ꯂꯧꯅꯤꯡꯉꯦ ꯑꯩꯈꯣꯏꯗꯣ ꯑꯩꯈꯣꯏꯁꯨ ꯃꯣꯏ ꯁꯥꯟꯅꯔꯝꯃꯅꯤ ꯍꯥꯏꯕ ꯑꯩꯈꯣꯏꯗꯣ ꯀꯣꯏꯊꯣꯛꯄ ꯃꯣꯏꯁꯨ ꯑꯩꯈꯣꯏ ꯁꯤꯅꯔꯃꯅꯤ ꯍꯥꯏꯅ ꯀꯣꯏꯊꯣꯛꯄ ꯑꯉꯥꯡꯁꯤꯡ ꯇ ꯇꯧꯋꯦ ꯈꯗꯣ
ꯑꯥ ꯍ
ꯑꯁ ꯆꯤꯜꯗ꯭ꯔꯦꯟ ꯐꯦꯁꯇꯤꯚꯦꯜꯗ ꯅꯨꯡꯉꯥꯏꯗꯤ ꯅꯨꯡꯉꯥꯏꯌꯦ ꯅꯪꯁꯨ ꯂꯥꯛꯄ꯭ꯔꯥ
ꯂꯥꯛꯇ ꯑꯝ ꯇ ꯁ ꯄꯗ꯭ꯔꯤꯌꯦꯦ
ꯍꯥꯥ
ꯆꯤꯜꯗ꯭ꯔꯦꯟ ꯐꯦꯁꯇꯤꯚꯦꯜꯒꯨꯝꯕꯗꯤ ꯑꯝꯇ ꯆꯠꯄꯤꯗ꯭ꯔꯤꯑꯕ
ꯑꯁ ꯑꯗꯨꯀꯥꯟ ꯑꯁ ꯑꯗꯨꯏꯗꯤ ꯑꯁ ꯅꯨꯡꯉꯥꯏꯍꯦ ꯃꯤꯁꯨ ꯌꯥꯝꯅ ꯂꯥꯛꯑꯦ
ꯑꯣ
ꯃꯤ ꯂꯥꯛꯄꯗꯣ ꯂꯤꯁꯤꯡ ꯀꯨꯟ ꯍꯦꯟꯕ ꯃꯥꯜꯂꯦ
ꯑꯣ ꯑꯁꯤꯁꯃꯤꯍꯦ
ꯎꯝ
ꯎꯝ
ꯒ꯭ꯔꯥꯎꯟꯗꯁꯨ ꯄꯤꯛ ꯊꯟ ꯐ ꯐꯝꯃꯦ
ꯎꯝ
ꯑꯗꯨ ꯃꯃꯥꯡꯒꯤ ꯒꯦꯂꯔꯤꯁꯨ ꯂꯣꯏꯅ ꯊꯜꯂꯦ ꯑꯗꯨ ꯃꯅꯤꯡꯒꯤ ꯒꯦꯂꯔꯤꯁꯨ ꯐꯖꯅ ꯇꯣꯏꯅ ꯊꯥꯟꯗꯦ
ꯑꯣ
ꯑꯉꯥꯡꯁꯤꯡꯁꯤꯁꯨ ꯑꯉꯥꯡꯁꯤꯡꯁꯤꯁꯨ ꯆꯥꯅꯤꯡꯉꯦ ꯍꯥꯏꯌꯦ ꯑꯗꯨ
ꯑꯥ
ꯁꯇꯣꯔ ꯄ ꯄꯁꯂꯦ
ꯎꯝ
ꯆꯧ ꯆꯥꯅꯤꯡꯉꯥꯏ ꯄꯨꯊꯣꯛꯑꯦ ꯆꯥꯕ ꯍꯩꯕꯒꯤ ꯃꯣꯏꯗ ꯃꯇꯝꯥꯏꯗ ꯄꯣꯛꯣꯛꯅꯒ ꯂꯩꯕ
ꯎ ꯅ ꯀ ꯅꯅꯤꯡꯦ ꯃꯖ ꯆꯥꯕ ꯍꯩꯇꯕꯒꯤ ꯃꯣꯏꯗꯣ ꯃꯇꯝꯗ ꯅꯣꯛꯑꯒꯀꯣ ꯑꯁ ꯑꯗꯨꯒ ꯑꯉꯥꯡ ꯑꯃꯅ ꯑꯉꯥꯡ ꯑꯃꯅꯤꯅ ꯂꯥꯛꯑꯒ ꯄꯥꯈꯪꯅ ꯑꯗꯨꯗꯤ ꯕꯥ ꯁꯤꯁꯤꯡꯊꯜ ꯂꯝꯕ ꯈꯔ ꯊꯥ ꯆꯠꯂꯒ ꯀꯅꯥꯒꯤꯅꯣꯁꯨ ꯈꯪꯗꯦ ꯃꯣꯏꯗ ꯄꯪꯊꯪ ꯈꯪꯈꯟ ꯂꯩꯕ ꯑꯗꯨꯕꯨ ꯅꯪꯊꯛꯗ ꯅꯣꯏ ꯂꯩꯕ ꯂꯩꯇꯦ ꯁꯤꯗ ꯊꯝꯂꯝꯅꯕ ꯊꯥꯛꯄꯅꯦ ꯑꯩ
ꯅꯔꯦ ꯀꯩꯩꯅꯣ
ꯑꯁ ꯑꯉꯥꯡꯁꯤꯡ ꯃꯄꯥꯟ ꯊꯣꯛꯄꯗꯣ ꯑꯁ ꯌꯥꯝ ꯒ꯭ꯌꯥꯟ ꯇꯥꯕ ꯋꯥꯅꯤꯗ ꯑꯩꯈꯣꯏ ꯑꯍꯟꯗꯒꯤ ꯍꯦꯟꯅ ꯒ꯭ꯌꯥꯟ ꯇꯥꯕꯅꯤ ꯏꯃꯥꯟꯅꯕꯤꯁꯤꯡꯅꯗꯒꯤ ꯍꯦꯟꯅ ꯁ ꯆꯥꯒꯗꯧꯈꯤ ꯇꯥꯡꯪꯒꯤ ꯇꯪ ꯆꯥꯒ ꯅꯦ ꯃꯣꯏꯗ ꯑꯁ ꯑ ꯁꯠ ꯆꯨꯒꯨꯅꯕꯨꯨ ꯇꯧꯒꯅꯤ ꯑꯁ
ꯍꯥꯥ
ꯑꯣꯕꯒ ꯌꯨꯝꯗꯣ ꯇꯣꯉꯥꯟꯅ ꯂꯩꯌꯦꯕ ꯌꯨꯝꯗꯣ ꯀꯅꯥꯝꯇ ꯂꯩꯇ꯭ꯔꯤꯕ ꯌꯨꯝꯅꯦꯕ ꯑꯗꯣ ꯌꯨꯝꯗꯣ ꯑꯅꯧꯕ ꯁꯥꯕꯅꯦꯕ ꯁꯥꯕꯗ ꯑꯩꯈꯣꯏꯅ ꯂꯩꯕꯗꯣ ꯒ꯭ꯔꯥꯎꯟ ꯐ꯭ꯂꯣꯔ ꯒ꯭ꯔꯥꯎꯟ ꯐ꯭ꯂꯣꯔꯗ ꯂꯩꯕꯅꯦꯕ ꯃꯊꯛꯇ ꯒꯦꯂꯦꯔꯤ ꯀꯥꯕꯅꯤꯉꯥꯏ ꯂꯩꯕꯅꯦꯕ
ꯑꯥ
ꯍꯦꯛ ꯂꯥꯛꯄꯒ ꯑꯉꯥꯡꯁꯤꯡꯁꯦ ꯀꯥꯔꯒ ꯁꯅꯥꯔꯒ ꯂꯩꯕꯅꯦꯕ
ꯑꯥ
ꯑꯗ ꯁꯦꯀꯦꯟ ꯍꯦꯗ ꯑꯍꯟꯁꯤꯡ ꯀꯔꯤ ꯍꯥꯏꯕ꯭ꯔꯥ ꯑꯁꯤ ꯃꯊꯛꯇ ꯀꯥꯕ ꯌꯥꯕ꯭ꯔꯥ ꯍꯪ ꯍꯪꯒꯦ
ꯀꯥꯔꯒ ꯂꯩꯕꯅꯦ ꯑꯗꯨꯒ ꯀꯥꯔꯒ ꯂꯩꯕ ꯅꯣꯏ ꯀꯥꯔꯛꯇ꯭ꯔꯤꯕ ꯑꯝꯇ ꯀꯥꯔ ꯀꯔꯤ ꯑꯁ ꯑꯉꯥꯡꯁꯦ ꯐꯖꯅ ꯍꯩꯈ꯭ꯔꯦꯅꯦꯕ ꯄꯥꯡꯊꯛꯄ ꯍꯩꯅꯦ ꯑꯗꯨꯒ ꯏꯁꯤꯡꯗꯣ ꯏꯁꯤꯡ ꯄꯥꯏꯅꯕꯗꯣ ꯃꯤ ꯌꯥꯝꯕꯅꯤꯅꯀꯣ
ꯑꯥ
ꯑꯗꯨ ꯋꯥꯁꯔꯨꯝꯗꯤ ꯄꯥꯏꯗ꯭ꯔꯤꯌꯦ ꯋꯥꯁꯔꯨꯝꯗꯣ ꯄꯥꯏꯗꯕ ꯋꯥꯁꯔꯨꯝꯅꯦꯕ ꯑꯣ ꯁꯣ ꯀꯩꯅꯣꯗꯣ ꯐꯣꯔꯦꯟꯅꯔꯒꯤ ꯏꯁꯤꯡ ꯀꯥꯞ ꯁꯣꯐ ꯋꯥꯁ ꯍꯥꯏꯕ꯭ꯔꯥ ꯁꯣꯐꯋꯦꯔ ꯍꯥꯏꯕ꯭ꯔꯥ ꯑꯗꯨꯅ ꯌꯥ
ꯑꯗ ꯅ ꯑ ꯁꯪꯅꯤ ꯀꯥꯏꯆꯤꯟꯖꯃ ꯀꯥꯄꯦ ꯃꯤ ꯈꯔ꯭ꯁꯦ ꯀꯥꯄꯥ ꯍꯥꯏꯗ
ꯐꯝꯃꯒ ꯇꯧꯕꯁꯤꯡꯅ ꯍꯩꯖꯕꯁꯤꯅ ꯀꯃꯥꯏꯅ ꯇꯧꯕꯅꯣ ꯀꯃꯥꯏ ꯇꯧꯕꯅꯣ
ꯎꯝ
ꯁꯤꯃꯔ ꯅꯣꯛꯇꯤ ꯅꯣꯛꯅꯤꯡꯉꯦꯍꯦ ꯫
ꯑꯥ
ꯉꯁꯤ ꯉꯁꯤꯗꯤ ꯀꯩꯀꯩ ꯆꯠꯀꯦ
ꯁꯤꯗꯣ ꯂꯧ ꯆꯜꯂꯦ ꯂꯧ ꯆꯜꯂꯒ ꯍꯜꯂꯛꯑꯦ ꯍꯜꯂꯛꯑꯒ ꯏꯁꯤꯡ ꯁꯦꯝꯕ ꯆꯠꯂꯦ ꯏꯁꯤꯡ ꯇꯥꯔꯦ ꯇꯥꯔꯒ ꯀꯨꯝꯃꯦ ꯑꯗꯨ ꯀꯨꯝꯃꯒ ꯆ ꯐꯧꯗꯣ ꯇꯛꯅꯤꯡꯉꯥꯏ ꯁꯤꯗ ꯆꯠꯂ ꯂꯩꯈꯔꯦ
ꯑꯥ
ꯐꯧꯗꯣ ꯇꯛꯄ ꯂꯣꯏꯔꯗꯤ ꯂꯣꯏ ꯉꯁꯥꯅ ꯂꯣꯏꯔꯝꯃꯅꯤ ꯐꯧ ꯇꯛꯄ ꯗꯣ ꯄꯨꯔꯥ ꯑꯅꯤ ꯈꯛꯇꯪꯅꯦꯕ
ꯀꯩ ꯘꯔꯤ ꯆꯠꯀꯦ ꯀꯩ ꯘꯥꯔꯤꯅ ꯆꯠꯀꯦ
ꯑꯣꯇꯣ ꯑꯗꯅꯤꯗ
ꯑꯥ
ꯎꯐꯥꯏ ꯂꯩꯇꯦ ꯅꯠꯇ꯭ꯔꯗꯤ
ꯑꯥ ꯑꯣꯇꯣ ꯊꯧꯕ ꯍꯩꯕ꯭ꯔꯥ
ꯎꯝ
ꯎꯝ ꯑꯩꯁꯨ ꯊꯧꯕ ꯇꯝꯃꯗꯤ ꯍꯩꯗꯧ ꯃꯥꯜꯂꯦꯉꯣ ꯂꯥꯏꯒꯗꯧ ꯃꯥꯜꯂꯦ ꯌꯥꯝꯅ ꯑꯩ ꯔꯤꯛꯁꯣꯕꯨꯗꯤ ꯊꯧꯕ ꯍꯩꯌꯦꯕꯀꯣ ꯑꯗꯨ ꯑꯣꯏꯔꯗꯤ ꯑꯣꯛꯇꯣꯗꯤ ꯊꯧꯕ ꯍꯩꯒꯗꯧ ꯃꯥꯜ ꯀꯤꯗꯦ ꯁꯥꯏꯀꯜ ꯀꯩꯀꯩꯗꯒꯤ ꯔꯤꯛꯁꯣ ꯅꯈ꯭ꯋꯥꯗꯤ ꯁꯦꯐ ꯑꯣꯏꯔꯦ ꯍꯥꯏꯗꯤ ꯃꯥꯗꯤ ꯇꯥꯅꯤꯉꯥꯏꯁꯨ ꯂꯩꯇ꯭ꯔꯦ ꯑꯗꯨꯝ ꯑꯣꯠꯅꯤꯡꯉꯥꯏ ꯈꯛꯇ ꯉꯥꯏꯔꯦ ꯃꯃꯥꯏ ꯈꯛꯇꯪ ꯆꯨꯝꯍꯟꯅꯤꯡꯉꯥꯏ ꯈꯛꯇꯪ ꯉꯥꯏꯔꯦꯗꯅ
ꯃꯃꯥꯏ ꯂꯥꯏꯕꯇꯣ ꯈꯨꯗꯛ ꯈꯨꯗꯛꯇ ꯂꯥꯏꯁꯤꯜꯂꯛꯇ꯭ꯔꯣ
ꯑꯗꯨꯃꯥꯏꯅ ꯇꯧꯗꯦꯗ
ꯑꯁ ꯕꯔꯥꯗ ꯂꯩꯥꯏꯔꯀꯥꯟꯗ ꯑꯁ ꯀꯪꯂꯥꯗ ꯅꯨꯡꯇꯤꯒꯤ ꯁꯥꯏꯀꯜ ꯊꯧꯕ ꯆꯠꯄꯗ ꯑꯁ ꯅꯣꯡꯃꯀꯣ
ꯑꯥ
ꯎꯝ ꯁꯤ ꯑꯍꯥ ꯃꯄꯥꯟ ꯂꯝꯗꯒꯤ ꯂꯥꯛꯄ ꯃꯣꯏ ꯃꯣꯏꯗꯣ ꯅꯔꯁꯤꯡ ꯏꯁꯇꯨꯗꯦꯟꯅꯦꯕ
ꯑꯥ
ꯃꯄꯥꯟꯗꯒꯤ ꯂꯥꯛꯄꯅꯦꯕ ꯑꯗꯨ ꯑꯁ ꯄꯩꯁꯥ ꯃꯤ ꯑꯃꯗꯣ ꯁꯥꯏꯀꯜ ꯊꯧꯕ ꯍꯩ ꯍꯩꯇꯅ ꯂꯩꯔꯝꯕ
ꯑꯝ
ꯇꯥꯛꯄꯤꯔꯦ ꯑꯩꯅꯥ ꯇꯝꯕꯤꯔꯦ
ꯎꯝ
ꯊꯝꯕꯤꯔꯦ ꯐꯣꯟ ꯅꯝꯕꯔꯗꯣ ꯂꯧꯔꯦ ꯑꯁ ꯐꯥꯎꯅꯥꯁꯦ ꯍꯥꯏꯅ ꯑꯁ ꯂꯧꯔꯦ ꯌꯨꯝ ꯌꯧꯔꯒ ꯕ꯭ꯂꯣꯛ ꯊꯝꯂꯝꯕ ꯋꯥꯅꯦꯗ
ꯑꯁ
ꯑꯗꯨ ꯃꯣꯏꯗꯣ
ꯑꯥ
ꯎꯝ ꯂꯥꯏꯅꯤꯡꯗꯣ ꯂꯩꯇꯦ ꯍꯥꯏꯕꯒꯤ ꯃꯣꯏꯒꯤ ꯙꯔꯃꯗꯣ
ꯑꯣ
ꯑꯗꯨꯒ ꯀꯩꯅꯣꯁꯨ ꯂꯩꯕꯅꯦ ꯑꯗꯨ ꯃꯣꯏ ꯈꯨꯟ ꯃꯣꯏꯗꯣ ꯑꯝ ꯁꯤ ꯕꯣꯠ ꯊꯥꯅꯤꯡꯉꯥꯏꯁꯨ ꯂꯩꯇꯕꯅꯤ ꯃꯣꯏꯒꯤ ꯃꯣꯏꯒꯤ ꯖꯒꯥꯗꯣ
ꯑꯣ ꯑꯣ ꯑꯣ
ꯅꯣꯡꯃꯅ ꯏꯃꯥꯟꯅꯕꯤ ꯑꯃꯒ ꯆꯠꯂꯦ ꯏꯃꯥꯟꯅꯕꯤ ꯑꯩ ꯌꯥꯝꯅ ꯂꯨꯕ ꯇꯤꯅꯕ ꯑꯃ ꯂꯩ ꯍꯥꯏꯕ ꯕꯗꯣ ꯃꯥꯒ ꯆꯠꯂꯦ
ꯑꯥ
ꯁꯋꯥꯏꯗ ꯊꯝꯒꯅꯨ ꯁꯥꯏꯀꯜ ꯃꯤ ꯍꯨꯔꯥꯟꯒꯟꯕꯅꯦ ꯑꯩꯅ ꯍꯥꯏꯕꯅꯦꯕ
ꯑꯥ ꯑꯥ
ꯏꯁꯤꯡ ꯊꯛꯄ ꯆꯠꯂꯦ ꯏꯕꯥꯅꯤꯗꯣ ꯊꯣꯛꯂꯛꯑꯒ ꯑꯃꯨꯛ ꯂꯩꯔꯝꯗ꯭ꯔꯦ ꯁꯥꯏꯀꯜꯗꯣꯛ
ꯑꯁ ꯑ ꯀꯔꯥ ꯀꯪꯂꯥꯒꯤ
ꯎꯝ
ꯑꯣ
ꯃꯌꯥꯡ ꯃꯆꯥꯁꯤꯡꯗꯤ ꯂꯩꯔꯝꯃꯦꯕ ꯑꯁꯤ ꯑꯩ ꯁꯥꯏꯀꯜ ꯅꯠꯇ꯭ꯔꯣ ꯍꯪꯉꯦ ꯂꯩ ꯁꯥꯕꯤꯗꯨꯅ ꯏꯃꯥꯟꯅꯕꯤꯗꯨꯅ ꯍꯪꯉꯦ ꯑꯩꯒꯤ ꯃꯌꯥꯡ ꯃꯆꯥꯁꯤꯡꯗ ꯑꯩꯒꯤꯅꯦ ꯑꯩꯒꯤꯅꯦ ꯍꯥꯏ ꯑꯗꯨꯗꯤ ꯑ ꯀꯅꯥꯗ꯭ꯔꯦ ꯏꯕꯥꯟꯅꯤꯁꯤ ꯈꯔ ꯊꯧꯔꯒ ꯊꯣꯛꯑꯁꯤꯗ ꯊꯣꯛꯑꯦ
ꯑꯗꯣ ꯅꯪꯒꯤ ꯆꯦ ꯆꯥꯡꯗꯤ ꯄꯤ ꯄꯤꯕꯤꯔꯒ ꯂꯧꯕ ꯅꯠꯇ꯭ꯔꯣ
ꯑꯙꯥ ꯈꯛꯇꯪꯅ ꯍꯦ ꯑꯗꯨꯗꯤ ꯀꯪꯂꯥ ꯃꯅꯨꯡꯗꯗꯤ ꯃꯥꯡꯉꯁꯨ ꯀꯩꯁꯨ ꯀꯥꯏꯕ ꯂꯩꯇꯦ ꯑꯗꯨꯗꯤ ꯃꯥ ꯑ ꯃꯄꯥꯟ ꯄꯨꯊꯣꯛꯄ ꯌꯥꯗꯕꯅꯤꯅꯀꯣ ꯁꯥꯏ
ꯑꯥ ꯑꯥ
ꯑꯗꯨ ꯑꯣꯏꯕꯒꯤ
ꯎꯝ
ꯀꯩꯁꯨ ꯀꯥꯏꯕ ꯂꯩꯇꯦ ꯑꯗꯨꯕꯨꯗꯤ
ꯑꯣ
ꯏꯃꯥꯟꯅꯕ ꯏꯃꯥꯟꯅꯕꯒꯤꯗꯣ
ꯑꯥ
ꯅꯣꯏꯔꯣꯝꯗꯒꯤ ꯅꯣꯏꯔꯣꯝꯗꯒꯤꯅꯦ ꯑꯁ ꯉꯔꯥꯡ ꯅꯍꯥꯟꯗꯣ ꯃꯥ ꯃꯥ ꯊꯋꯥꯏ ꯅꯨꯡꯉꯥꯏꯇꯅ ꯐꯣꯟ ꯇꯧꯔꯛꯑꯦ ꯑꯁ
ꯑꯥ
ꯃꯥꯒꯤ ꯄꯩꯁꯥ ꯏꯁꯇꯦꯇꯁꯇꯤ ꯍꯥꯏ ꯁ꯭ꯀꯨꯜꯗ ꯇꯝꯃꯤꯟꯅꯕ ꯑꯦ ꯁꯦꯀꯦꯟꯗꯔꯤꯗ ꯇꯝꯃꯤꯟꯅꯕ ꯃꯥꯜꯂꯦ ꯇꯝꯃꯤꯟꯅꯕꯗꯣ ꯏꯁꯇꯦꯇꯁꯇꯤ ꯊꯥꯒꯠꯂꯦ ꯊꯥꯒꯠꯄꯗ ꯀꯃꯦꯟ ꯃꯔꯛ ꯃꯔꯛꯇ ꯄꯤꯁꯜꯂꯛꯑꯦ ꯍꯥꯏꯌꯦ
ꯎꯝ
ꯑꯗꯨꯀꯥꯟꯗ ꯄꯩꯁꯥꯗꯣ ꯐꯖꯅ ꯅꯤꯔꯛꯄ ꯃꯥꯜꯂꯦ ꯃꯃꯥꯟꯅꯕꯗꯣ ꯄꯩꯖꯥꯗ ꯆꯅꯥꯗꯣ ꯅꯤꯔꯛꯄ ꯃꯥꯜꯂꯦ ꯇꯥꯡ ꯇꯔꯥꯃꯔꯤ ꯅꯪꯅꯕ ꯑꯃꯨꯛ ꯁꯤꯡꯕꯤꯌꯣ ꯍꯥꯏꯅ ꯁꯤꯡꯕꯤꯒꯅꯤ ꯍꯥꯏꯅꯀꯣ
ꯎꯝ
ꯄꯤꯔꯦ ꯍꯥꯏꯌꯦ ꯂꯤꯁꯤꯡ ꯑꯍꯨꯝ ꯄꯤꯕꯗꯣ ꯃꯥꯅ ꯑꯃꯨꯛ ꯍꯥꯏꯔꯛ ꯇꯥꯡ ꯇꯔꯥꯃꯔꯤꯗꯗꯤ ꯅꯪꯅꯕ ꯇꯧꯕꯤꯌꯣꯀꯣ ꯍꯥꯏꯅꯀꯣ
ꯎꯝ
ꯍꯥꯏꯕꯗꯨ ꯍꯣꯏ ꯍꯣꯏꯗꯤ ꯍꯥꯏꯕ ꯃꯥꯜꯂꯦ ꯅꯨꯄꯥꯗꯣ
ꯎꯝ
ꯍꯣꯏ ꯍꯣꯏ ꯍꯥꯏꯔꯒ ꯇꯥꯡ ꯇꯔꯥ ꯃꯔꯤ ꯌꯧꯗ꯭ꯔꯤꯀꯥꯟꯗ ꯇꯥꯡ ꯇꯔꯥ ꯑꯗꯨ ꯌꯧꯔꯀꯥꯟꯗ ꯇꯦꯛꯁ ꯊꯥꯕꯤꯕ ꯑꯃ ꯊꯥꯔꯦ ꯍꯥꯏꯌꯦꯦ ꯑꯩꯒꯤ ꯄꯩꯁꯥꯗꯣ ꯇꯥꯡ ꯇꯔꯥꯃꯔꯤꯗꯗꯤ ꯅꯪꯅꯕ ꯁꯣꯏꯗꯅ ꯇꯧꯕꯤꯌꯣꯀꯣ ꯍꯥꯏꯕ ꯃꯥ ꯇꯦꯁꯇ ꯊꯥꯕꯤꯔꯦ ꯍꯥꯏꯌꯦꯦ ꯃꯥꯗꯣ ꯑꯗꯨꯀꯥꯟꯗꯗꯤ ꯍꯣꯏ ꯍꯣꯏ ꯍꯥꯏꯔꯛꯑꯦ ꯍꯥꯏꯑꯦ ꯔꯤꯄ꯭ꯂꯥꯏ ꯄꯤꯔꯛꯑꯦ ꯍꯥꯏꯑꯦ ꯑꯗ ꯃꯗꯨ ꯅꯨꯄꯥꯗꯣ ꯀꯣꯜꯁꯨ ꯕ꯭ꯂꯣꯛ ꯊꯝꯂꯝꯃꯦ ꯋꯥꯆꯞꯁꯨ ꯂꯣꯏꯅ ꯂꯣꯏꯅꯃꯛ ꯕ꯭ꯂꯣꯛ ꯊꯝꯂꯝꯃꯦ ꯍꯥꯏ ꯃꯥꯕꯨ
ꯎꯝ
ꯃꯥꯗꯣ ꯎꯄꯥꯏ ꯂꯩꯇꯕꯒꯤ ꯃꯥꯒꯤ ꯃꯥꯒꯤ ꯅꯨꯄꯥꯗ ꯐꯣꯟ ꯇꯧ
ꯎꯝ
ꯍꯥꯏ ꯍꯥꯏꯗꯣꯛꯇꯦ ꯍꯥꯏ ꯊꯤ ꯅꯪꯅꯕ ꯈꯣꯠ ꯂꯤꯁꯤꯡ ꯈꯣꯝꯗꯣ ꯃꯉꯣꯟꯗꯤ ꯄꯨꯔꯦ ꯄꯨꯔꯦ ꯍꯥꯏ ꯃꯥꯗꯣ
ꯑꯣ ꯄꯦꯗꯕꯅꯦ ꯃꯤꯁꯤꯡꯁꯦꯀꯣ ꯃꯤꯒꯤ ꯄꯩꯁꯥ ꯍꯥꯠꯇꯣꯛꯀꯦ ꯈꯜꯂꯤꯕ ꯃꯤꯁꯤꯡꯁꯦ
ꯎꯝ ꯑꯩ ꯃꯥꯁ ꯗꯨꯀꯥꯟ ꯌꯥꯝ ꯆꯥꯗꯕ ꯑꯣꯏꯔꯝꯗꯧ ꯃꯥꯜꯂꯦ ꯑꯩꯁ ꯈꯔ ꯒ꯭ꯌꯥꯟ ꯇꯥꯔꯗꯤ ꯅꯪ ꯄꯩꯁꯥꯗꯣ ꯑꯗꯨꯅꯦ ꯈꯣꯠꯂꯦ ꯑꯗꯨ ꯑꯗꯨꯐꯥꯎꯗꯤ ꯇꯦꯛꯁ ꯑꯗꯨꯐꯥꯎꯗꯤ ꯍꯥꯏꯔꯛꯄ ꯌꯥꯏ ꯍꯥꯏꯕ
ꯎꯝ
ꯑꯗꯨꯁꯨ ꯅꯠꯇꯕꯤꯗ ꯂꯣꯏꯅꯃꯛ ꯕ꯭ꯂꯣꯛ ꯊꯝꯃꯦ ꯍꯥꯏꯌꯦꯦ
ꯎꯝ
ꯃꯥꯁꯨꯦ ꯁꯥꯎꯅꯤꯡꯕꯒꯤ ꯅꯪ ꯍꯥꯏꯗꯤ ꯃꯥ ꯍꯥꯏꯌꯦ ꯅꯪ ꯑꯩꯈꯣꯏ ꯙꯔꯃ ꯂꯣꯟ ꯆꯠꯂꯒ ꯀꯔꯤꯒꯤꯅꯣ ꯈ꯭ꯔꯤꯁꯇꯌꯥꯟ ꯑꯃ ꯑꯣꯏꯔꯒ ꯃꯤꯒꯤ ꯄꯩꯁꯥꯗꯣ ꯑꯗꯨꯃꯥꯏꯅ ꯇꯧꯔꯤꯗꯣ ꯑꯩꯁꯨ ꯋꯥꯅ ꯇꯥꯖꯕ ꯄꯩꯁꯥꯅꯤ
ꯎꯝ
ꯄꯩꯁꯥꯗꯨꯣ ꯐ꯭ꯔꯤꯅ ꯂꯥꯛꯄ ꯄꯩꯁꯥꯗꯨ ꯅꯠꯇꯦ ꯑꯗꯨꯃꯥꯏꯅ ꯇꯧꯔ ꯀꯔꯤꯒꯤꯅꯣ ꯃꯥꯗ ꯁꯥꯎꯅꯤꯡꯉꯤ ꯍꯥꯏꯕ ꯃꯥꯜꯂꯦ ꯑꯗꯨ ꯕ꯭ꯂꯣꯛ ꯊꯝꯕ ꯃꯇꯨꯡꯗꯅꯤꯀꯣ ꯃꯥ ꯇꯦꯛꯁ ꯊ ꯇꯧꯔꯤꯗꯣ
ꯎꯝ ꯎꯝ
ꯍꯔꯗꯕ ꯃꯥꯜꯂꯦ ꯍꯧꯖꯤꯛ ꯐꯥꯎ ꯃꯥꯗꯣ ꯃꯨꯟꯅ ꯐꯧꯔꯥꯛ ꯇꯧ ꯃꯥꯟꯗ꯭ꯔꯦꯗ
ꯎꯝ
ꯐꯥꯎꯔꯛꯀꯗꯕ ꯑꯣꯏꯔꯗꯤ ꯐꯖꯅ ꯍꯥꯏꯔꯛꯄ ꯌꯥꯏ ꯍꯥꯏꯕ ꯅꯪ ꯄꯩꯁꯥꯗꯣ ꯑꯗꯨꯋ ꯑꯗꯨꯃꯥꯏꯅ ꯇꯧꯋꯦ ꯈꯣꯠꯂꯦ ꯍꯥꯏꯅꯨꯀꯣ
ꯎꯝ
ꯅꯣꯏ ꯕꯥꯁꯨ ꯁ꯭ꯋꯥꯗ ꯂꯏꯀꯣ ꯅꯣꯏ ꯕꯥꯁꯨ ꯁ꯭ꯋꯥꯗ ꯂꯏꯀꯣ ꯀꯣ ꯅꯣꯏ ꯃꯥꯁꯨ ꯀꯣ
ꯎꯝ
ꯅꯣꯏ ꯃꯥꯁꯨ ꯊꯕꯛ ꯇꯧꯋꯤꯀꯣ ꯅꯣꯏꯕꯥꯁꯨꯀꯣ
ꯍꯣꯏ
ꯌꯥꯝ ꯐꯩꯅꯦꯍ ꯃꯤ ꯃꯆꯥꯗꯤ ꯀ꯭ꯔꯣꯔꯄꯥꯇꯤꯅꯦꯍ
ꯆꯂꯣꯍꯦ
ꯌꯦ ꯑꯦ ꯑꯌꯥꯝꯕꯁꯨ ꯊꯕꯛ ꯇꯧꯋꯦ ꯑꯁ ꯌꯥꯝ ꯐꯩꯌꯦ
ꯍꯥꯏꯁꯦ ꯍꯥꯏꯔꯣ
ꯍꯥꯥ
ꯍꯥꯏꯁꯦ ꯍꯥꯏꯔꯣ
ꯎꯝ
ꯑꯩꯈꯣꯏ ꯏꯅꯥꯎꯄꯥꯁꯨ ꯊꯕꯛ ꯇꯧꯋꯦ
ꯅꯅꯥꯎ ꯅꯨꯄꯥꯁꯨ ꯊꯕꯛ ꯇꯧꯋꯦꯀꯣ
ꯏꯅꯝꯃꯁꯨ ꯊꯕꯛ ꯇꯧꯋꯦ
ꯅꯅꯝꯃꯁꯨ ꯊꯕꯛ ꯇꯧꯋꯦ ꯑꯁ ꯃꯤ ꯃꯆꯥꯗꯤ ꯂꯣꯏꯅꯃꯛ ꯐꯩꯌꯦꯀꯣ
ꯏꯊꯟꯗ ꯉꯥꯏꯔꯦ ꯇꯣꯂꯣꯞ ꯆꯥꯗꯕꯁꯦ
ꯌꯥꯔꯦꯗ ꯆꯥꯗ꯭ꯔꯁꯨ ꯄꯩꯁꯥꯗꯣ ꯊꯝꯐꯝ ꯂꯩꯔꯔꯣꯏ
ꯀꯣꯅꯥꯗꯦ ꯍꯥꯕ
ꯎꯝ
ꯍꯥꯍꯥꯍꯥ ꯍꯥ
ꯅꯪꯁꯨ ꯊꯕꯛ ꯇꯧꯅꯤꯡꯉꯥꯏ ꯇꯧꯔꯦ ꯍꯥꯏꯔꯤꯗꯨꯗꯤ
ꯀꯩ ꯊꯕꯛ ꯇꯧꯗꯦ ꯇꯧꯗꯦ ꯇꯧꯗꯦ
ꯇꯧꯅꯤꯡꯉꯥꯏ ꯇꯧꯔꯦ ꯍꯥꯏꯗꯨꯗꯤ ꯅꯪꯁꯨ ꯎꯝ
ꯇꯧꯗꯦ
ꯇꯧꯅꯤꯡꯉꯥꯏ ꯇꯧꯔꯝꯕꯗꯣ ꯈꯪꯉꯦ
ꯀ ꯀꯩ ꯇꯧꯅꯤꯡꯉꯥꯏ ꯇꯧꯔꯝꯕ꯭ꯔꯅꯦ ꯑꯩ
ꯅꯣꯏꯕꯥꯒꯤ ꯊꯕꯛ ꯃꯐꯝꯗ
ꯏꯁ ꯀꯅꯥꯅ ꯍꯥꯏꯔꯤꯕ
ꯏꯃꯥꯅꯕꯅ
ꯄꯦ ꯃꯆꯤꯟ ꯊꯤꯖꯤꯟꯕꯗꯣ ꯅꯪꯅ ꯊꯥꯖꯔꯤꯕ
ꯎꯝ
ꯑꯗꯨ ꯁꯨꯝ ꯍꯪꯕꯅꯦꯕ ꯑꯁ ꯅꯪꯒꯤ ꯃꯤꯡ ꯑꯁꯦꯡꯕ ꯍꯪ ꯍꯥꯏꯔꯒ ꯈꯪꯗꯦ
ꯑꯥ
ꯑꯧ ꯑꯗꯨꯅꯦ ꯑꯦꯁ ꯃꯥꯅ ꯃꯥꯅ ꯁꯨꯃꯥꯢ ꯍꯥꯏꯗꯣꯛꯑꯦ ꯑꯁ ꯃꯥꯗꯣ ꯑꯁ ꯃꯥꯒꯤ ꯀꯩꯅꯣ ꯑꯗꯨꯃꯥꯏꯅ ꯂꯩꯅꯈ꯭ꯔꯕꯅꯦ ꯃꯥꯗꯣ ꯑꯁ ꯑꯁ ꯃꯥꯗꯣ ꯃꯣꯏ ꯏꯃꯨꯡꯗꯣ ꯑꯁ ꯄꯩꯁꯥ ꯌꯥꯝ ꯄꯥꯏꯕꯅꯦ ꯃꯅꯥꯎꯅꯨꯄꯥꯁꯨ ꯊꯕꯛꯄ ꯇꯧꯕꯅꯦ ꯑꯗꯨ ꯑꯗꯨꯅꯦ ꯑꯗꯥꯅꯦ ꯍꯥꯏꯔꯛꯑꯦ ꯑꯁ
ꯑꯣꯏꯕ ꯃꯥꯜꯂꯦ ꯑꯩꯁꯨ ꯍꯥꯏꯌꯦꯕ ꯑꯗꯨꯃꯥꯏꯅ ꯃꯗꯣ ꯉꯥꯛꯄ ꯉꯛ ꯉꯛꯑꯒ ꯂꯩꯌꯦ ꯑꯦ ꯅꯕꯅꯤ ꯀꯃꯥꯢ ꯐꯥꯎꯅꯕ꯭ꯔꯣ ꯅꯕꯅꯤ ꯀꯃꯥꯏ ꯐꯥꯎꯅꯔꯒ ꯂꯩꯕꯅꯣ ꯍꯪꯉꯛꯑꯒ ꯑꯩꯅ ꯃꯉꯣꯟꯗ ꯍꯥꯏꯕꯅꯦ ꯑꯁ ꯅꯣꯏꯆꯦꯒ ꯈꯪꯅꯕꯗꯤ ꯌꯥꯝ ꯉꯛꯑꯅꯤ ꯅꯣꯏꯆꯦ ꯍꯦꯟꯅ ꯉꯛꯀꯅꯤ
ꯏꯍꯤ ꯍꯤꯍꯤ
ꯃꯥꯗꯣ ꯑꯗꯨꯃꯥꯏꯅ ꯇꯧꯔꯒ ꯂꯩꯔꯕꯅꯦ ꯈꯣꯠꯂꯒ ꯂꯩꯔꯕꯅꯦ ꯑꯁ ꯃꯊꯪꯁꯤ ꯆꯠꯂꯗꯧꯕ ꯃꯥꯜꯂꯦ ꯃꯥꯏꯗ ꯑꯃꯨꯛ ꯑꯗꯨꯃꯥꯏ ꯍꯥꯢꯔꯛꯑꯦ ꯑꯁ